ꯑꯧ
ꯑꯣ
ꯑꯥꯎ
ꯇꯥꯕ꯭ꯔꯣ
ꯑꯧ ꯇꯥꯏꯌꯦ
ꯀꯩꯗꯧꯔꯤꯅꯣ
ꯍꯣꯏ ꯊꯕꯛ ꯆꯠꯂꯒ ꯍꯜꯂꯛꯑꯒ ꯂꯩꯌꯦ
ꯑꯣ
ꯅꯪꯗꯤ
ꯑꯗꯨꯝ ꯂꯩꯌꯦꯗ ꯍꯤꯞꯄꯒ
ꯃꯄꯥꯟ ꯊꯣꯛꯇ꯭ꯔꯣ ꯉꯁꯤ
ꯃꯄꯥꯟ ꯊꯣꯛꯇꯦ ꯍꯣꯏ
ꯉꯁꯥꯏ ꯑꯌꯨꯛꯇ ꯀꯩꯅꯣ ꯆꯠꯂꯒ ꯄꯨꯡ ꯏꯂꯚꯦꯟꯗ ꯍꯜꯂꯛꯑꯦ
ꯑꯣ ꯍꯣꯏ ꯑꯩꯁꯨ ꯉꯍꯥꯛꯇꯪ ꯊꯕꯛ ꯆꯠꯂꯨꯔꯒ ꯍꯜꯂꯥꯛꯇ ꯉꯥꯏꯔꯤ ꯉꯥꯏꯍꯥꯛꯇꯪ ꯉꯁꯥꯏꯗꯣ ꯉꯍꯥꯇꯪ ꯄꯨꯊꯥꯔꯦ ꯑꯗꯨꯒ
ꯑꯣ
ꯅꯪꯗꯤ ꯀꯩꯇꯧꯔꯤꯒꯦ ꯍꯟꯗꯛꯇꯤ
ꯀꯩꯁꯨ ꯇꯧꯗꯦ
ꯎꯝ ꯀꯩꯁꯨ ꯇꯧꯗꯦ ꯑꯗꯨꯝ
ꯍꯣꯏ ꯑꯗꯨꯝ
ꯌꯨꯝꯗ ꯑꯗꯨꯝ ꯂꯩꯕꯗꯨꯔꯣ
ꯃꯥꯅꯦ ꯍꯣꯏ
ꯕꯣꯜ ꯒꯨꯝꯕꯗꯤ ꯌꯦꯡꯕ꯭ꯔꯣ
ꯌꯦꯡꯗꯦ
ꯍꯟꯗꯛ ꯕꯣꯜ ꯀꯟꯅ ꯇꯧꯔꯤꯅ
ꯇꯧꯕꯅꯦ ꯍꯣꯏ
ꯉꯔꯥꯡ ꯅꯨꯡꯗꯥꯡꯒꯤꯁꯨ ꯌꯦꯡꯖꯦ ꯉꯔꯥꯡ ꯅꯨꯡꯗꯥꯡꯒꯤꯗꯣ
ꯌꯦꯡꯗꯦ ꯍꯣꯏ ꯌꯦꯡꯅꯤꯡꯉꯥꯏꯁꯨ ꯀꯩꯅꯣ ꯂꯩꯇꯦꯕ
ꯑ
ꯅꯣꯏꯗꯤ ꯌꯦꯡꯕ꯭ꯔꯣ
ꯍꯣꯏ ꯌꯦꯡꯉꯦ ꯌꯦꯡꯅꯒ ꯍꯧꯒꯠꯄ ꯌꯥꯍꯧ ꯊꯦꯡꯈ꯭ꯔꯦ ꯕꯣꯜ ꯌꯦꯡꯅꯉꯩ ꯂꯩꯔꯤꯉꯩꯗꯒꯤ
ꯄꯣꯔꯇꯨꯒꯜꯒꯤꯔꯣ
ꯍꯣꯏ
ꯎꯝ
ꯄꯣꯔꯇꯨꯒꯜꯒꯤꯁꯨ ꯌꯦꯡꯉꯦ ꯑꯗꯨꯒ ꯃꯣꯔꯅꯤꯡꯒꯤ ꯌꯨ ꯑꯦꯁ ꯀ ꯕꯦꯜꯖꯤꯟ ꯒꯁꯨ ꯌꯦꯡꯉꯦ
ꯑꯣ
ꯍꯟꯗꯛꯇꯤ ꯕꯣꯜ ꯉꯥꯛꯇ ꯉꯥꯏꯔꯦꯗ ꯀꯔꯤꯁꯨ ꯇꯧꯅꯤꯡꯉꯥꯏ ꯂꯩꯇ꯭ꯔꯦꯗ ꯊꯕꯛ ꯈꯔ ꯆꯠꯂꯨꯔꯦ ꯍꯜꯂꯛꯑꯦ ꯕꯣꯜ ꯌꯦꯡꯉꯤ ꯌꯦꯡꯉꯅꯤ ꯅꯨꯡꯗꯥꯡꯗ
ꯃꯣꯏꯒꯤ ꯃꯇꯝꯗꯣ ꯉꯜꯂꯗꯤ ꯌꯥꯝ ꯉꯟꯕ ꯑꯗꯨꯒ ꯊꯦꯡꯗꯤ ꯌꯥꯝ ꯊꯦꯡꯕ
ꯍꯣꯏ
ꯑꯩ ꯉꯝꯗꯦ
ꯁꯤꯔꯅꯤ ꯑꯩ
ꯍꯣꯔꯦꯟ ꯅꯨꯡꯗꯥꯡꯗꯤ ꯉꯜꯂꯤꯅ ꯅꯥꯏꯟ ꯊꯥꯔꯇꯤ ꯇꯦꯟ ꯑꯥꯔꯖꯦꯟꯇꯤꯅꯥꯒ ꯏꯖꯤꯞ ꯂꯩꯕꯅꯦ ꯐꯖꯔꯅꯤ ꯌꯦꯡ ꯌꯦꯡꯉꯣ
ꯏꯖꯤꯞ ꯃꯣꯏꯖꯨ ꯁꯥꯟꯅꯕ ꯍꯩꯕ꯭ꯔꯥ
ꯍꯣꯏ ꯌꯥꯝ ꯍꯩꯕꯅꯦ
ꯑꯗꯨꯁꯨ ꯃꯦꯁꯤ ꯃꯦ ꯑꯣ ꯃꯦꯁꯤꯁꯨ ꯌꯨꯝ ꯆꯠꯂꯅꯤ ꯑꯗꯨꯗꯤ
ꯆꯠꯂꯣꯏ ꯆꯠꯂꯣꯏ ꯃꯤꯁꯤꯗꯤ ꯆꯠꯂꯣꯏ
ꯑꯥ ꯑꯗꯨ ꯅꯪ ꯕ꯭ꯔꯛ ꯅꯪ ꯕ꯭ꯔꯀꯥ ꯐꯦꯟꯁ ꯑꯣꯏꯔꯝꯃꯅꯤꯀꯣ
ꯍꯣꯏ ꯍꯣꯏ ꯍꯧꯖꯤꯛꯇꯤ ꯃꯌꯥꯝꯒꯤ ꯐꯦꯟ ꯄ꯭ꯔꯀꯥ ꯐꯦꯟꯅꯦ ꯔꯣꯅꯥꯜꯗꯣ ꯁꯞꯄꯣꯔ꯭ꯠ ꯇꯧꯗꯦ ꯑꯗꯨꯕꯨ ꯉꯔꯥꯡꯗꯤ ꯃꯥꯒꯤ ꯂꯥꯁꯅꯤꯅꯀꯣ
ꯍꯣꯏ
ꯅꯨꯡꯁꯤꯕꯤꯔꯒ ꯌꯦꯡꯕꯤꯌꯦ ꯉꯔꯥꯡꯗꯤ
ꯔꯨꯅꯥꯜꯗꯣ ꯐꯦꯟꯁꯒ ꯃꯦꯁꯤ ꯐꯦꯟꯁꯖ ꯁ꯭ꯇꯦꯇꯁꯇ ꯑꯗꯨꯝ ꯈꯠꯅꯔꯒ ꯂꯩꯕꯗꯣ ꯑꯩ ꯌꯥꯝ ꯇꯜꯂꯦ
ꯑꯗꯨ ꯌꯦꯡꯉꯣꯅꯦ ꯃꯣꯏꯒꯤꯝ ꯂꯥꯁꯅꯦ ꯈꯠꯅꯅꯤꯡꯉꯥꯏ ꯀꯔꯤꯁꯨ ꯂꯩꯇ꯭ꯔꯦꯅꯦ ꯅꯨꯡꯁꯤꯕꯤꯗ꯭ꯔꯣ
ꯃꯥꯅꯦ
ꯕ꯭ꯔꯥꯖꯤꯜꯒꯤꯁꯨ ꯅꯦꯃꯥꯔꯁꯨ ꯐꯖꯅ ꯀꯞꯄꯦ
ꯍꯣꯏ ꯅꯨꯡꯉꯥꯏꯇꯦ ꯀꯩꯅꯣ ꯑ ꯍꯦꯠꯇ꯭ꯔ ꯑꯣꯏꯔꯁꯨꯀꯣ
ꯍꯣꯏ ꯃꯥꯒꯤ ꯁꯞꯄꯣꯔꯠ ꯇꯧꯗ꯭ꯔꯁꯨ ꯑꯗꯨꯝ ꯃꯣꯏꯕꯨ ꯅꯨꯡꯁꯤꯕꯤꯌꯦꯕ
ꯍꯣꯏ ꯃꯥꯥꯅꯦ
ꯃꯣꯏꯗꯤ ꯋꯥꯔꯜ ꯀꯞ ꯗꯤꯁ ꯇꯥꯏꯝꯅ ꯍꯟꯗꯛꯅ ꯂꯣꯏꯔꯕꯅꯤꯅ ꯃꯣꯏꯒꯤꯗꯤ ꯅꯦꯛꯁ ꯅꯦꯛꯁ ꯑ ꯍ ꯂꯥꯛꯄ ꯋꯥꯔꯜ ꯀꯞꯇꯗꯤ ꯂꯩꯔꯔꯣꯏ ꯃꯣꯏꯗꯤ
ꯍꯣꯏ ꯃꯦꯁꯤꯒꯤꯁꯨ ꯂꯥꯁ ꯑꯣꯏꯕ꯭ꯔꯥ
ꯍꯣꯏ ꯃꯤꯁꯤꯁꯨ ꯂꯥꯁꯅꯦ
ꯑꯣ
ꯃꯦꯁꯤꯗꯤ ꯅꯍꯥꯟ ꯍꯥꯟꯅꯗꯒꯤ ꯋꯥꯔꯜ ꯀꯞꯇꯨꯗ ꯃꯥ ꯉꯝꯕꯅꯤꯅ ꯉꯝꯗ꯭ꯔꯁꯨ ꯌꯥꯔꯦꯗ ꯍꯧꯖꯤꯛꯇꯤ
ꯍꯣꯏ
ꯑꯇꯣꯞꯄ ꯉꯝꯍꯟꯅꯤꯡꯉꯦ ꯍꯥꯏꯕꯗꯤ ꯕꯣꯜ ꯐꯖ ꯌꯦꯡꯕꯗꯨꯞ ꯐꯖꯗꯦꯕ ꯃꯣꯏꯅ ꯑꯗꯨꯝ ꯀꯥꯔꯗꯤ ꯃꯤꯁꯤꯒꯤ ꯁꯞ ꯕꯤꯛ ꯐꯦꯟꯅꯦ ꯍꯥꯏꯔꯁꯨ ꯃꯥꯕꯨ ꯗꯤꯁ ꯇꯥꯏꯝꯗꯤ ꯀꯥꯍꯟꯅꯤꯡꯗꯦ ꯐ꯭ꯔꯥꯟꯁ ꯐ꯭ꯔꯥꯟꯁ ꯅꯠꯇ꯭ꯔꯗꯤ ꯏꯁꯄꯦꯟꯒꯨꯝꯕ ꯀꯥꯍꯟꯅꯤꯡꯉꯦꯕ ꯅꯪꯗꯤ ꯀꯔꯤ ꯈꯟꯕ꯭ꯔꯥ
ꯈꯪꯗꯦ ꯑꯩ ꯑꯗꯨꯒꯨꯝꯕ ꯀꯩꯅꯣ ꯍꯩꯇꯦ ꯕꯣꯜ ꯌꯦꯡꯕ ꯀꯩꯀꯥ
ꯑꯗꯨꯗꯤ ꯀꯔꯤ ꯌꯦꯡꯕ꯭ꯔꯣꯅꯦ ꯕꯣꯜ ꯌꯦꯡꯗꯕꯤꯗ ꯀꯔꯤ ꯌꯦꯡꯕ꯭ꯔꯣ
ꯌꯦꯡꯗꯦꯗ ꯕꯣꯜ ꯌꯦ
ꯖ꯭ꯔꯃꯥꯒꯨꯝꯕ ꯌꯦꯡꯕ꯭ꯔꯣ ꯑꯗꯨꯗꯤ
ꯃꯨꯚꯤ ꯌꯦꯡꯉꯦ ꯕꯣꯂꯤꯋꯨꯗꯀꯤꯀꯣ
ꯕꯣꯂꯤꯋꯨꯗꯀꯤ ꯑꯥ
ꯎꯝ ꯗ꯭ꯔꯃꯥꯒꯨꯝꯕꯗꯤ ꯕꯣꯔꯤꯡ ꯑꯣꯏꯌꯦꯕ ꯑꯗꯨ ꯑꯗꯨꯝ ꯌꯦꯡꯗꯤ ꯌꯦꯡꯕꯅꯦ ꯀꯩꯅꯣ ꯕꯣꯂꯤꯋꯨꯗꯀꯤ ꯍꯥꯏꯖꯦ ꯇꯕꯒꯨꯝꯕ ꯀꯣ
ꯑꯥ
ꯑꯗꯣ ꯌꯦꯡꯉꯦ
ꯍꯣꯏ ꯕꯣꯂꯤꯋꯨꯠꯀꯤꯁꯨ ꯌꯥꯝ ꯐꯖ ꯐꯖꯕ ꯂꯩꯌꯦ
ꯂꯩ ꯍꯣꯏ
ꯌꯦꯡꯉꯦꯗꯨꯕꯨ ꯑꯥ ꯍꯧꯖꯤꯛꯇꯤ ꯑꯅꯧꯕ ꯌꯦꯡꯗ꯭ꯔꯦꯗ ꯑꯅꯧꯕ ꯊꯣꯛꯄꯁꯤꯡꯗꯤ
ꯑꯛꯁꯦ ꯀꯨꯃꯥꯔ ꯀꯨꯝꯕꯗꯤ ꯐꯖꯕꯅꯦ
ꯑꯣ ꯑꯛꯁꯦ ꯀꯨꯃꯥꯔꯒꯤꯀꯣ ꯑꯛꯁꯦ ꯀꯨꯃꯥꯔꯅꯦ ꯍꯟꯗꯛꯀꯤꯗꯤ ꯀꯅꯥ ꯀꯅꯥꯅꯣ ꯑꯁ ꯌꯥꯝꯅ ꯊꯣꯛꯈ꯭ꯔꯦꯗ ꯔꯖꯤꯞ ꯔꯥꯖꯤꯞ ꯀꯨꯝ ꯑꯥ ꯔꯥꯖꯤꯞ ꯀꯔꯤ ꯍꯥꯏꯕ꯭ꯔꯥ ꯀꯥꯎꯈ꯭ꯔꯦ ꯑꯦꯛꯇꯔ ꯃꯃꯤꯡꯁꯨ ꯑꯦꯛꯇꯔ ꯃꯃꯤꯡꯁꯨ ꯂꯣꯏꯅ ꯀꯥꯎꯈ꯭ꯔꯦ ꯕꯣꯂꯤꯋꯨꯗꯀꯤꯗꯤ ꯌꯥꯝꯃꯟ ꯌꯥꯝ ꯌꯦꯡꯗꯕꯅꯤꯅ
ꯅꯣꯏꯗꯤ ꯀꯩꯅꯣ ꯕꯣꯜꯁꯦ ꯇꯤꯚꯤꯗ ꯌꯦꯡꯕ꯭ꯔꯥ ꯅꯠꯇ꯭ꯔꯒ ꯐꯣꯟꯗ ꯌꯦꯡꯕ꯭ꯔꯥ
ꯇꯤꯚꯤꯗ ꯌꯦꯡꯉꯦ ꯑꯩꯈꯣꯏꯒꯤ ꯑꯩꯈꯣꯏꯅ ꯌꯦꯡꯕꯗꯤ ꯃꯤ ꯌꯥꯝ ꯌꯥꯝ ꯌꯦꯡꯉꯦ
ꯌꯨꯝ ꯑꯣꯏꯕꯒꯤ
ꯎꯝ ꯍꯣꯏ ꯌꯨꯝꯗꯨꯗ ꯑꯩꯈꯣꯏ ꯌꯨꯝꯗ ꯃꯤ ꯇꯔꯥꯃꯨꯛ ꯍꯦ ꯇꯔꯥ ꯍꯦꯜꯂꯥ ꯍꯦꯜꯂꯦꯗ ꯉꯔꯥꯡꯁꯨ ꯑꯗꯨꯝ ꯑꯦꯕ꯭ꯔꯤ ꯅꯥꯏꯠ ꯑꯗꯨꯝ ꯌꯦꯡꯉꯦ ꯑꯩꯈꯣꯏꯗꯤ
ꯗꯦ
ꯍꯣꯏ ꯃꯤ ꯌꯥꯝꯅ ꯌꯦꯡꯕꯒꯤ ꯅꯨꯡꯉꯥꯏꯌꯦ ꯇꯨꯝꯅꯤꯡꯕꯁꯨ ꯐꯥꯎꯗꯦ ꯌꯥꯝ ꯂꯥꯡꯂꯒ ꯌꯦꯡꯕꯅꯤꯅ ꯑꯗꯨꯝ ꯋꯥꯔꯤ ꯁꯥꯔꯒ ꯑꯗꯨꯝ ꯌꯦꯡꯒꯅꯤ ꯕꯣꯜ ꯐꯖꯗ꯭ꯔꯗꯤ ꯋꯥꯔꯤ ꯁꯥꯔ ꯂꯩꯒꯅꯤ
ꯍꯣꯏ
ꯈꯔ ꯕꯣꯜ ꯐꯖꯔꯛꯑꯗꯤ ꯇꯨꯃꯤꯟꯅ ꯃꯤꯁꯤꯡꯗꯣ ꯃꯃꯤꯠ ꯄꯥꯡꯊꯣꯛꯑꯒ
ꯄꯣꯞꯀꯣꯔꯟꯒꯨꯝꯕ ꯆꯥꯔ- ꯕ꯭ꯔꯥ ꯅꯨꯡꯉꯥꯏꯔꯛꯇ꯭ꯔꯥꯒ ꯁꯤꯡꯖꯨꯒꯨꯝꯕ
ꯍꯣꯏ ꯁꯤꯡꯖꯨ ꯁꯦꯝꯃꯒ ꯆꯥꯏꯌꯦ ꯑꯗꯨꯒ ꯀꯔꯤ ꯀꯔꯤꯅꯣ ꯑꯁꯥꯕ ꯄꯣꯠꯀꯣ ꯎꯃꯣꯔꯣꯛꯀ ꯃꯦꯠꯄꯒ ꯀꯔꯤꯅꯣ ꯇꯨꯝꯅꯤꯡꯗꯅꯤꯡꯉꯥꯏ ꯎꯝ ꯅꯨꯡꯗꯥꯡꯗ ꯇꯥꯏꯝ ꯄꯥꯁꯅꯤꯗ ꯀꯩꯁꯨ ꯇꯧꯅꯤꯡꯉꯥꯏ ꯂꯩꯇꯦ ꯑꯗꯨ ꯑꯗꯨꯝ ꯕꯣꯜ ꯌꯦꯡꯊꯣꯛꯑꯦ ꯌꯥꯍꯧ ꯊꯦꯡꯉꯦ ꯇꯔꯥꯃꯥꯊꯣꯏ ꯑꯗꯨꯋꯥꯏꯗ ꯆꯠꯊꯣꯛꯑꯅꯤ ꯊꯕꯛꯀꯤ ꯉꯥꯇ ꯄꯨꯡ ꯕꯥꯔꯣ ꯈꯔ ꯍꯦꯜꯂꯅꯤ ꯊꯕꯛ ꯂꯥꯛꯑꯅꯤ ꯍꯜꯂꯛꯑꯅꯤ
ꯍꯥ ꯀꯣꯂꯦꯖ ꯀꯩꯀꯥ ꯀꯥꯕ ꯂꯣꯏꯔꯕꯣ
ꯑꯩꯁꯦ ꯍꯣꯏ ꯑꯦꯝ ꯌꯨꯗ ꯂꯣꯏꯊꯣꯛꯑꯦ ꯑꯗꯨꯒ ꯑꯦꯝ ꯌꯨꯗ ꯊꯕꯛ ꯇꯧꯋꯦ ꯑꯩꯁꯦ ꯍꯟꯗꯛ
ꯑꯣ
ꯑꯦꯝ ꯌꯨꯗ ꯊꯕꯛ ꯇꯧꯕ ꯑꯗꯨꯒꯤ ꯀꯩꯅꯣꯅꯤꯗ ꯖꯁ ꯑꯄꯤꯛ ꯄꯤꯛꯄ ꯊꯕꯛ ꯈꯔ ꯆꯦ ꯆꯥꯡ ꯈꯔ ꯁꯦꯝꯕ ꯀꯔꯤ ꯀꯔꯥ ꯇꯧꯔ
ꯑꯄꯤꯛꯄ ꯑꯣꯏꯔꯁꯨ ꯊꯕꯛ ꯀꯩꯅꯣ ꯂꯩꯔꯗꯤ ꯌꯥꯔꯦ
ꯍꯣꯏ ꯑꯗꯨ ꯑꯗꯨꯕꯨꯁꯨ ꯆꯨꯝꯃꯦ ꯑꯗꯨꯕꯨ ꯈꯪꯗ꯭ꯔꯦꯗ ꯑꯁꯤꯅ ꯋꯥꯗꯤ ꯋꯥꯏ ꯊꯕꯛ ꯋꯥꯃꯟꯗꯒꯤ
ꯎꯝ
ꯑꯇꯣꯞꯄ ꯍꯧꯖꯤꯛ ꯀꯟꯅ ꯊꯤꯔꯒ ꯇꯧꯔꯤ ꯑꯦꯛꯖꯥꯝ ꯊꯥꯒꯦ ꯇꯧꯔꯤ
ꯀ ꯑꯦꯛꯖꯥꯝ
ꯍꯣꯏ ꯑꯦꯅꯤ ꯍꯥꯏꯕꯗꯤ ꯂꯩꯥꯏꯅ ꯏꯕ ꯑꯗꯨꯝ ꯊꯥꯕ ꯈꯜꯂꯤꯅꯦ ꯕꯦꯡꯒꯤꯁꯨ ꯀꯔꯤꯒꯤꯁꯨ ꯗꯤꯐꯦꯟꯁꯀꯤꯁꯨ ꯑꯣꯖꯥ ꯀꯃꯗꯤ ꯊꯥꯅꯤꯡꯗꯕ ꯑꯣꯖꯥꯒꯨꯝꯕꯗꯤꯀꯣ ꯇꯜꯂꯦꯕ ꯋꯥꯏꯑꯕ ꯑꯗꯨꯒꯤ ꯑꯇꯣꯞꯄꯁꯤꯡ ꯕꯦꯡꯒꯨꯝꯕꯔꯥ ꯀꯔꯤ ꯀꯔꯥꯔ ꯁꯤꯐꯥꯏꯒꯦꯔꯥ ꯑꯦꯛꯝ ꯄ꯭ꯔꯤꯄꯦꯔꯇꯦꯁꯟ ꯇꯧꯔꯒ ꯂꯩꯕꯅꯤ
ꯑꯦꯁ ꯑꯦꯁ ꯁꯤꯒꯨꯝꯕ
ꯈꯔ ꯍꯣꯠꯅꯔꯤ ꯍꯥ
ꯇꯧꯔꯣ ꯇꯧꯔꯣ
ꯍꯝ
ꯅꯨꯄꯥ ꯑꯣꯏ ꯑꯣꯏꯕꯅꯤꯅꯀꯣ ꯊꯕꯛ ꯇꯧꯗ꯭ꯔꯗꯤ
ꯃꯥꯅꯦ ꯍꯧꯖꯤꯛ ꯌꯨꯝꯗ ꯈꯔ ꯊꯕꯛ ꯈꯔ ꯇꯧꯧꯕꯁꯨ ꯀꯔꯤ ꯍꯥꯏꯁꯤꯔꯥ ꯑꯁꯤꯅꯗꯤ ꯀꯣꯟꯅꯗꯦꯕ
ꯃꯥꯅꯤ ꯍꯣꯏ
ꯅꯪꯗꯤ ꯀꯔꯤ ꯈꯜꯂꯦ ꯅ ꯀꯔꯤ ꯇꯧꯒꯦ ꯈꯟꯜꯂꯤꯕ
ꯈꯪꯗꯦ ꯑ ꯑꯩꯁꯦ ꯑꯩꯒꯤ ꯀꯩꯅꯣꯗꯣ ꯗꯤꯒ꯭ꯔꯤꯗ ꯂꯣꯏꯔꯕ
ꯎ
ꯈꯪꯗꯦ ꯊꯕꯛ ꯊꯤꯁꯤꯔꯥ ꯅꯠꯇ꯭ꯔꯒ ꯑꯃꯨꯛꯀ ꯃꯥꯁꯇꯔ ꯇꯝꯃꯤꯁꯤꯔꯥ ꯈꯪꯗꯦ
ꯑꯣ ꯊꯕꯛ ꯍꯣꯏ ꯊꯕꯛ ꯇꯧ ꯊꯤꯔꯒ ꯑꯦꯛꯖꯥꯝ ꯇꯧꯕ꯭ꯔꯥ ꯀꯔꯤ ꯀꯔꯥ ꯑꯗꯨ ꯇꯧꯕꯁꯨ ꯌꯥꯏ ꯑꯗꯨꯕꯨ ꯅꯪꯅ ꯑꯃꯨꯛꯀ ꯍꯥꯏꯕꯗꯤ ꯂꯥꯏꯔꯤꯛ ꯂꯥꯏꯁꯨꯗ ꯑꯃꯨꯛꯀ ꯇꯧꯒꯦ ꯍꯥꯏꯅ ꯁꯨꯝ ꯅꯪ ꯑꯃꯨꯛꯀ ꯀꯟꯇꯤꯅ꯭ꯌꯨ ꯑꯃꯒ ꯇꯧꯕ ꯌꯥꯏꯅꯀꯣ
ꯍꯣꯏ
ꯎꯝ ꯐꯗꯤ ꯐꯩꯗ ꯅꯪꯅ ꯗꯤꯒ꯭ꯔꯤ ꯄꯥꯏꯔꯒ ꯗꯤꯒ꯭ꯔꯤ ꯂꯣꯏꯕꯁꯨ
ꯪꯗꯦ ꯄꯩꯁꯥ ꯄꯩꯁꯥꯗꯤ ꯌꯥꯝ ꯆꯪꯉꯦ ꯑꯗꯨꯒꯤꯅꯦ ꯃꯥꯁꯇꯔ ꯇꯧꯔꯗꯤ ꯌꯥꯝ ꯆꯪꯕꯅꯦ ꯃꯄꯥꯟ ꯊꯣꯛꯑꯅꯤ
ꯍꯣꯏ
ꯒ꯭ꯌꯥꯟ ꯇꯥꯗ꯭ꯔ ꯑꯩ
ꯄꯨꯅꯦ ꯑꯗꯨꯕꯨ ꯑꯩꯈꯣꯏꯅ ꯀꯔꯤ ꯍꯥꯏꯁꯤꯔꯥ ꯁꯦꯟꯇ꯭ꯔꯦꯜꯗ ꯇꯝꯃꯗꯤ ꯁꯦꯟꯇ꯭ꯔꯦꯜꯒꯤꯗ ꯈꯔ ꯍꯣꯡꯕꯅꯤ ꯁꯦꯟꯇ꯭ꯔꯒꯤꯗꯗꯤ
ꯃꯤ ꯍꯩꯇꯕꯒꯤ ꯎꯄꯥꯏ ꯂꯩꯇꯦ
ꯂꯥꯏꯔꯤꯛ ꯍꯩꯇꯕ ꯉꯥꯛꯇꯅꯦ ꯍꯣꯠꯅꯕꯗ ꯁꯣꯛꯄꯅꯤꯅꯦ
ꯍꯣꯠꯅꯕꯁꯨ ꯇꯜꯂꯦ
ꯍ ꯍꯣꯏ ꯑꯗꯨꯅꯤ ꯇꯟꯕꯗꯤ ꯇꯟꯕ ꯉꯥꯛꯇꯅꯦ ꯑꯩꯈꯣꯏꯁꯨ ꯑꯩꯁꯨꯅꯤ ꯀꯅꯥꯁꯨꯅꯤ
ꯅꯨꯄꯥ ꯀꯩꯅꯣ ꯌꯥꯝ ꯐꯕ ꯂꯩꯔꯗꯤ ꯆꯦꯟꯒꯦ ꯇꯧꯕꯅꯦ ꯑꯗꯣ ꯈꯪꯗꯦ ꯅꯨꯄꯥ ꯂꯩꯇꯦ
ꯊꯨꯃꯟꯗ꯭ꯔꯣ
ꯇ꯭ꯋꯦꯟꯇꯤ ꯇꯨ
ꯍꯧꯖꯤꯛ ꯍꯧꯖꯤꯛ ꯆꯦꯜꯂꯒ ꯑ ꯈꯨꯟꯗ ꯂꯧ ꯁꯨꯕ ꯗꯃꯛꯄꯨꯗꯤ ꯑꯍꯥ ꯆꯦꯟꯍꯧꯗ꯭ꯔ ꯈꯔ ꯇꯥꯟꯅꯍꯧꯕꯗꯨ ꯐꯗ꯭ꯔꯥ꯫
ꯂꯧ ꯁꯨꯕꯁꯨ ꯍꯩꯇꯦ ꯈꯪꯗꯦ꯫
ꯑꯍꯑꯍꯥ
ꯀꯔꯤ ꯇꯧꯁꯤꯔꯥ ꯈꯪꯗꯦ ꯑꯩ ꯐꯠ ꯐꯠ ꯇꯧꯕꯗꯣ ꯍꯩꯇꯕ꯫
ꯀꯩꯅꯣꯗꯨ ꯃꯥꯒꯤ ꯅꯥꯄꯤꯗꯣ ꯄꯥꯏꯔꯣ ꯏꯁꯤꯡꯗ ꯃꯇꯣꯟ ꯄꯥꯏꯔꯣ ꯂꯨꯞꯄꯣ꯫ ꯆꯨꯞ ꯆꯨꯞ ꯑꯍꯥꯍꯥ
ꯌꯥꯝ ꯇꯞꯅꯤꯡꯍꯦ ꯑꯩ꯫